ꯌꯥ ꯗꯕꯩꯔꯥ ꯍꯥꯏꯅ ꯄꯥꯈꯠꯂꯨꯔꯦꯅꯦ ꯊꯦꯡꯃꯟꯕꯒꯤ
ꯎꯝ ꯑꯩꯒꯤꯗꯨ ꯑꯗꯨꯗ ꯆꯪꯉꯗꯤ ꯃꯌꯥꯝ ꯅꯥꯞ ꯑꯃꯔꯒ ꯕꯦꯛ ꯇꯧꯗ꯭ꯔꯗꯤ ꯌꯥꯗꯕ ꯑꯗꯨ ꯀꯔꯤ ꯇꯧꯈ꯭ꯔꯕ꯭ꯔꯥ ꯈꯪꯗꯦ ꯑꯩꯒꯤ ꯐꯟꯗꯣ ꯎꯝ ꯚꯦꯔꯤꯐꯤꯀꯦꯁꯟ ꯆꯠ ꯊꯔꯤꯌꯦ ꯍꯥꯏꯌꯦ
ꯎꯝ ꯑꯗꯨꯒꯤ ꯋꯥꯗꯨ ꯌꯥꯝ ꯉꯥꯡꯕ ꯌꯥꯗꯕꯅꯦ ꯑꯥ ꯑꯗꯨꯒꯤ ꯑꯍꯦ ꯍꯦ ꯍꯦ ꯍꯦ ꯍꯦ ꯍꯦ ꯌꯥꯝ ꯉꯥꯡꯒꯅꯨ ꯑꯗꯨ
ꯑꯗꯨꯗꯤ ꯑꯁꯤꯗꯗꯤ ꯅꯨꯡꯁꯤ ꯋꯥꯔꯤ ꯍꯤ ꯍꯤ ꯍꯤ ꯍꯤ
ꯑꯍꯨꯡ ꯍꯨꯡ ꯅꯨꯡꯁꯤ ꯋꯥꯔꯤ ꯅꯠꯇ꯭ꯔꯗꯤ ꯊꯣꯛꯇ꯭ꯔꯦ ꯏꯕꯥꯅꯤꯒꯤ ꯇꯝꯔꯝꯃ ꯂꯩꯕꯥꯛꯁꯦ ꯑ ꯍꯤ ꯍꯤ ꯍꯤ
ꯍꯍ ꯅꯪꯒꯤ ꯑꯦꯞꯁꯤꯗꯤ ꯕꯦꯔꯥꯅꯤꯍꯦ
ꯂꯩꯕꯥꯛꯅ ꯇꯝꯔꯝꯕꯗꯒꯤ ꯑꯍ
ꯎꯝ ꯍꯨꯝ ꯌꯥꯔꯦ ꯍꯍ ꯍ
ꯇꯟꯅ
ꯆꯥꯛ ꯊꯣꯡꯉꯕꯣ ꯅꯪꯗꯤ
ꯍꯪꯒꯦ ꯑꯌꯨꯛꯀꯤ ꯑꯃꯨꯛ ꯆꯥꯗꯣꯏꯅꯦ
ꯇꯜꯦ
ꯑꯌꯨꯛꯀꯤ ꯆꯥꯛꯅꯤ ꯆꯥꯛꯇꯤ ꯊꯣꯡꯉꯅꯤꯗ ꯏꯟꯁꯥꯡꯗꯤ ꯊꯣꯡꯉꯔꯣ
ꯆ ꯍꯕ ꯃꯥꯜꯀ
ꯇꯗ ꯍꯥꯎ ꯇꯗ
ꯎꯝ ꯄꯁꯥ ꯌꯥꯝ ꯊꯍꯜꯂꯅꯤ ꯅꯟꯇ ꯁꯥ ꯆꯕ
ꯀꯁꯅ ꯇ ꯀꯣꯂꯦꯖꯀꯤ ꯌꯨꯅꯤꯐꯣꯔꯝ ꯂꯩꯅꯤꯉꯥꯏꯅ ꯇꯧꯕꯅꯤꯗ ꯂꯥꯏꯔꯕ ꯏꯃꯨꯡꯗꯒꯤ ꯍꯧꯔꯛꯄꯅꯤꯅ ꯑꯍ ꯑꯍꯦ ꯑꯍꯦ
ꯑꯁꯤ ꯎꯝ ꯑꯁꯤ ꯑꯩꯈꯣꯏ ꯔꯣꯡꯃꯩꯒꯤ ꯑꯦꯛꯇꯔ ꯑꯥ ꯑꯥ ꯑꯕꯨꯡꯖꯦꯟ ꯖꯦꯟ ꯀꯆꯥꯡ ꯊꯥꯏ ꯍꯥꯏꯕ꯭ꯔꯣ ꯃꯥꯒꯤ ꯗꯥꯏꯂꯣꯒꯁꯤꯅ ꯑꯍ ꯑꯍ ꯍꯍ ꯍꯧꯒ꯭ꯔꯦ ꯑꯍ ꯑꯍ ꯑꯍ ꯍꯍ
ꯑꯍꯝ ꯑꯗꯣ ꯅꯪ ꯑꯩꯖꯤꯗ ꯀꯔꯤ ꯊꯥꯒꯦ
ꯑꯖꯤꯗ ꯀꯥꯏꯩꯅꯣ
ꯐꯣꯂꯣ ꯇꯧꯔꯛꯀꯦ ꯅꯪ ꯑꯩꯒꯤ ꯁꯛ ꯈꯪ ꯈꯪꯉꯔꯣꯏꯕ ꯑꯗꯨꯒꯤ ꯁꯛ ꯈꯪꯅꯁꯦ ꯍꯥꯏꯕꯅꯤꯗ ꯑꯣꯟꯂꯥꯏꯟꯗ
ꯎꯝ
ꯍꯥꯥ
ꯀꯩꯅꯣꯅꯦ ꯌꯥꯏꯅꯣ ꯀꯩꯗꯧꯔꯣ ꯀꯗꯥꯧꯒꯅꯣ
ꯕꯤꯁꯦꯁ ꯇꯥꯔꯛꯑꯣ ꯍꯥꯏꯔꯛꯀꯅꯨ
ꯎꯝ ꯏꯟꯁꯇꯥꯒꯤꯦꯀꯣ
ꯍꯣꯏ ꯐꯦꯁꯕꯨꯛꯇꯤ ꯂꯩꯔꯦꯕ ꯌꯦꯡꯉꯦꯕꯀꯣ ꯐ꯭ꯂꯣꯗꯤ ꯇꯧꯗꯦꯕ ꯒꯤ ꯒꯤ ꯇ ꯑꯣꯅꯦꯗ
ꯇꯧꯔꯗꯗꯤ ꯎꯝ ꯑꯩꯈꯣꯏꯒꯤ ꯃꯤꯁꯤꯡꯗꯤ ꯑꯗꯨꯝꯃꯛꯅꯦ ꯃꯕꯨꯛ ꯐꯠꯇꯕ ꯌꯥꯝꯃꯟꯕꯒꯤ ꯑꯩꯈꯣꯏꯅ ꯁꯨꯃꯥꯏꯅ ꯄꯥꯏꯕꯗꯣ ꯃꯤꯒꯤꯗꯤ ꯇꯧꯗꯝꯕꯅꯦꯕ ꯐꯤꯂꯤꯄꯤꯟꯁ ꯃꯥꯏ ꯑꯗꯨ ꯃꯤꯈꯣꯏꯗꯤ ꯃꯄꯥꯟꯒꯤ ꯃꯤꯁꯤꯡꯗꯤ ꯃꯤ ꯌꯥꯝ ꯐꯖꯗ꯭ꯔꯁꯨ ꯑꯗꯨꯝ ꯃꯤ ꯃꯣꯏꯒꯤ ꯃꯤꯅꯤ ꯍꯥꯏꯔꯗꯤ ꯑꯗꯨꯝ ꯃꯇꯦꯡ ꯄꯥꯡꯕꯗꯣ ꯑꯗꯨ ꯇꯧꯋꯦꯕ ꯑꯩꯈꯣꯏꯒꯤ ꯃꯤꯗꯤ ꯎꯝ ꯑꯩ ꯑꯣꯏꯔꯁꯨ ꯆꯞ ꯃꯥꯟꯅꯩ ꯑꯗꯨꯕꯨꯗꯤ ꯍꯧꯖꯤꯛ ꯃꯃꯤꯡ ꯆꯠꯄ ꯈꯣꯏ ꯑꯩꯈꯣꯏꯒꯤ ꯑꯦꯛꯆꯔꯈꯣꯏ ꯑꯗꯨꯝ ꯐꯖꯩꯌꯦ ꯌꯦꯡꯉꯦꯕ ꯂꯥꯏꯛꯁꯀꯨꯝꯕꯁꯨ ꯃꯛꯛꯇꯄꯤ ꯑꯗꯨ ꯑꯣꯏꯔꯁꯨ ꯐꯣꯂꯣ ꯃꯥꯇ ꯇꯥꯎꯅꯤ ꯇꯧꯅꯤꯡꯉꯥꯏ ꯋꯥꯈꯜ ꯂꯥꯛꯇꯦꯕꯀꯣ ꯑꯗꯨ ꯑꯩꯈꯣꯏꯒꯤ ꯌꯥꯝ ꯐꯠꯇꯕꯅꯦꯕ ꯑꯩꯈꯣꯏ ꯁꯣꯁꯦꯜ ꯃꯦꯗꯤꯌꯥ ꯄꯥꯏꯕ ꯍꯩꯇꯕ ꯈꯣꯏ ꯑꯣꯏꯕꯅꯦꯕ ꯑꯗꯣ ꯁꯦꯡꯕꯗꯤ ꯑꯩꯈꯣꯏꯅ ꯑꯗꯨꯃꯥꯏꯅ ꯐꯖꯅ ꯄꯥꯏꯕ ꯍꯥꯏꯔꯗꯤ ꯑꯩꯈꯣꯏꯒꯤ ꯃꯤꯁꯨ ꯅꯍꯥꯟꯗꯒꯤ ꯃꯤꯜ ꯄꯩꯁꯥ ꯃꯌꯥꯝ ꯃꯌꯥꯝ ꯄꯥꯏꯔ ꯂꯩꯒꯗꯕꯅꯦꯕ ꯑꯗ ꯑꯩꯈꯣꯏ ꯎꯝ ꯆꯤꯡꯒꯤ ꯃꯤꯒ ꯇꯝꯄꯥꯛꯀꯤ ꯃꯤ ꯎꯝ ꯌꯦꯡꯅꯔꯗꯤ ꯃꯣꯏꯅꯗꯤ ꯍꯦꯟꯅ ꯑꯗꯨꯗꯣ ꯂꯩꯈ꯭ꯔꯦꯕꯀꯣ ꯃꯣꯏꯗꯤ ꯃꯤ ꯑꯃꯕꯨ ꯁꯞꯄꯣꯔꯠ ꯌꯥꯝꯅ ꯃꯇꯦꯡ ꯄꯤꯕ ꯍꯩꯈ꯭ꯔꯦꯕ ꯐꯕꯁꯨ ꯐꯠꯇꯕꯁꯨ ꯑꯗꯨꯝ ꯇꯧꯔꯦꯕ
ꯑ
ꯑꯩꯈꯣꯏꯒꯤ ꯃꯤꯁꯤꯡꯗꯤ ꯑꯗꯨꯅꯠꯇꯦꯗ ꯐꯣꯟꯗ ꯌꯦꯡꯒꯅꯤ ꯂꯥꯏꯛꯁ ꯅꯝꯕꯤꯕ ꯍꯩꯔꯣꯏ ꯁꯞꯁꯀ꯭ꯔꯥꯏꯞ ꯇꯧꯕ ꯍꯩꯔꯣꯏ ꯑꯗꯨꯅꯤ
ꯎꯝ
ꯑꯗ ꯌꯨꯇ꯭ꯌꯨꯕꯇꯁꯨ ꯑꯃ ꯂꯩꯕꯅꯦ ꯑꯩ ꯑꯩꯅ ꯍꯣꯁ ꯇꯧꯕꯀꯣ ꯎꯝ ꯑꯗꯨꯗꯤ ꯏꯟꯇꯔꯚꯤꯌꯨ ꯑꯣꯏꯕꯒꯤꯅꯦ ꯑ ꯀꯥꯏ ꯀꯥꯏ ꯑꯗꯨꯗꯤ ꯑꯣꯏꯔꯁꯨ ꯁꯕꯁꯀ꯭ꯔꯥꯏꯕ ꯇꯎꯒꯣ
ꯑꯩꯕꯨꯁꯨ ꯏꯟꯇꯔꯚꯤꯌꯨ ꯇꯧꯕꯤꯌꯨꯅ
ꯇꯧꯈꯥꯏꯒꯦ ꯀꯩꯅꯣ ꯂꯥꯛꯑꯣ ꯑꯗ
ꯀꯔꯤ ꯍꯥꯏꯅ ꯀꯔꯤ ꯇꯧꯕ ꯃꯤ ꯍꯥꯏꯅ ꯇꯧꯁꯤꯔꯥ
ꯅꯪꯒꯤꯗꯤ ꯀꯔꯤ ꯃꯇꯥꯡꯗ ꯇꯧꯗꯣꯏꯅꯣ ꯅꯪꯅ ꯉꯥꯡꯅꯤꯡ ꯉꯥꯡꯅꯤꯡꯕ ꯉꯥꯡꯉꯣ ꯍꯥꯏꯅ
ꯁꯤꯁꯦ ꯅꯨꯄꯤꯒꯣꯏꯕ ꯍꯩꯕ ꯑ
ꯑꯁ ꯑꯍ ꯆꯁꯨ ꯍꯥꯏ
ꯏ ꯀꯣꯏꯕ ꯍꯩꯕꯒꯤ ꯇꯤꯞꯁ ꯑꯦꯟ ꯇ꯭ꯔꯤꯛꯁ ꯀꯥꯏꯅ
ꯎꯝ ꯑꯗꯨ ꯍꯥꯏꯕꯤꯔꯣ ꯍꯥꯏꯔꯒ
ꯌꯥꯏꯅ ꯊꯣꯛꯂꯛꯄ ꯌꯥꯏꯅ
ꯌꯥꯏꯌꯦ ꯑꯩꯁ ꯌꯥꯗꯕ ꯂꯩꯇꯦꯅꯦ ꯅꯣꯛꯅꯤꯡꯉꯦ ꯍꯧꯖꯤꯛꯃꯛ ꯃꯆꯤꯟꯒꯛꯁꯤ ꯌꯥꯝ ꯍꯩꯕ ꯁꯥꯕꯅꯦꯕ ꯑꯁꯦꯡꯕ ꯊꯦꯡꯅꯔꯗꯤ ꯑꯩꯅ ꯍꯦꯟꯅ ꯍꯩꯅꯤꯕ ꯈꯪꯕ꯭ꯔꯥ ꯑꯩꯅ ꯍꯧꯖꯤꯛ ꯅꯪꯅ ꯐꯣꯟꯗ ꯌꯥꯝ ꯑꯐꯥꯎ ꯁꯥꯅ ꯉꯥꯡꯔꯤꯕꯗꯣ ꯍꯣꯔꯦꯟ ꯔꯤꯌꯦꯜ ꯐꯦꯁ ꯇꯨ ꯐꯦꯁ ꯊꯦꯡꯅꯕ ꯀꯥꯟꯗꯗꯤ ꯑꯩꯅ ꯅꯩꯊꯥꯒꯗꯕꯗꯤ ꯅꯪ
ꯀꯩ ꯅꯩꯊꯕ ꯑꯩꯅ ꯅꯩꯊꯥꯒꯗꯕ ꯑꯩꯅ ꯑꯩꯅ ꯍꯥꯏꯒꯗꯕ ꯋꯥꯗꯣ ꯅꯪ ꯂꯣꯏ ꯍꯥꯏꯔꯦꯅꯦ
ꯏꯁ ꯋꯥꯔꯤꯗꯤ
ꯋꯥꯔꯤꯅꯦ
ꯋꯥꯔꯤꯗꯤ ꯋꯥꯔꯤꯗꯤ ꯋꯥꯔꯤꯅꯦ ꯑꯗꯨ ꯃꯤꯒꯤꯗꯤ ꯀꯔꯤꯔꯀꯣ ꯎꯝ ꯑꯩꯈꯣꯏꯅꯤꯅ ꯉꯥꯡꯅꯕꯁꯦ ꯃꯤ ꯈꯔꯗꯤ ꯄꯨꯡ ꯑꯃ ꯍꯦꯟꯅꯁꯨ ꯉꯥꯡꯅꯩ ꯀꯕꯤꯔꯝꯃꯣꯏꯒꯤꯗꯤ ꯋꯥ ꯉꯥꯡꯕ ꯍꯩꯕꯒꯤ ꯃꯇꯝ ꯑ ꯁꯥꯡꯅ ꯄꯤꯕ꯭ꯔꯀꯣ ꯃꯣꯏꯒꯤꯗꯤ
ꯑꯩꯒꯤꯁꯨ ꯅꯣꯡꯃ ꯀꯨꯟ ꯇꯧꯔꯝꯃꯦ
ꯎꯝ
ꯀꯨꯟ ꯑꯗꯣ ꯁꯨꯨꯃꯨꯠ ꯃꯨꯠꯇ-ꯃꯨꯠꯇꯕ ꯋꯥꯅꯤꯗ ꯑꯗꯨꯒꯤꯗꯣ ꯑꯗꯣ ꯌꯥꯝ ꯑ ꯌꯥꯝ ꯐꯔꯦ ꯑꯩꯒꯤꯁꯨ ꯐꯌꯦ ꯃꯣꯏꯒꯤꯁꯨ ꯐꯌꯦ
ꯏꯁ
ꯅꯪꯁꯨꯗꯨ ꯑꯗꯨꯃꯥꯏꯅ ꯇꯧꯔꯛꯀꯅꯤ ꯅꯪꯒꯤ ꯂꯣꯏꯔꯝꯗꯥꯏꯗ ꯑꯃꯒꯨꯝꯕꯗꯤꯀꯣ ꯇꯧꯕꯅꯤ ꯁꯣꯏꯗꯅ ꯑꯗꯨ ꯑꯗꯨꯒꯤ ꯂꯣꯏꯔꯝꯗꯥꯏꯗꯗꯤ ꯃꯤ ꯀꯅꯥꯕꯨꯁꯨ ꯇꯧꯕ ꯌꯥꯗ꯭ꯔꯦ ꯑꯩ ꯅꯠꯇꯕꯗ
ꯢꯁ
ꯍꯣꯏꯅꯦ ꯍꯧꯖꯤꯛ ꯂꯦꯝꯕ ꯂꯣꯏꯅ ꯃꯟ ꯅꯪꯒꯤ ꯊꯝꯃꯝꯃꯒꯦꯕ ꯉꯁꯤꯒ ꯍꯥꯏꯌꯦ ꯂꯣꯏꯁꯤꯜꯂꯁꯦ꯫
ꯂꯣꯏꯁꯤꯜ ꯂꯥꯁꯦ ꯂꯣꯏꯁꯤꯜ ꯂꯥꯁꯦ꯫
ꯎꯝ ꯏꯅꯥꯎ ꯅꯨꯄꯥꯒꯤ ꯃꯇꯦꯡ ꯃꯇꯦꯡ ꯑꯩꯒꯤ ꯃꯇꯦꯡ ꯄꯥꯡꯕꯤꯕꯅꯤꯅ꯫ ꯃꯥꯕꯨꯁꯨ ꯃꯇꯦꯡ ꯄꯥꯡꯕ ꯇꯥꯕ ꯑꯩꯕꯨ ꯃꯇꯦꯡ ꯄꯥꯡꯗꯕ ꯃꯤꯕꯨ ꯄꯥꯡꯕ ꯁꯨꯔꯛꯄꯗꯤ ꯑꯩꯒꯤ ꯄꯥꯡꯕ ꯅꯨꯞ ꯃꯤꯕꯨ ꯄꯥꯡꯕꯅ ꯍꯦꯟꯅ ꯐꯠꯇ꯭ꯔꯣ꯫
ꯃꯥꯅꯤ ꯃꯥꯅꯤ ꯏꯅꯥꯎ ꯅꯨꯄꯥꯁꯨ ꯑꯣꯏꯕ꯫ ꯃꯥꯒꯤ ꯅꯨꯄꯥꯁꯨ ꯑꯣꯏꯕ ꯌꯥꯕ꯫
ꯉꯥꯡꯅꯤꯡꯕꯗ ꯉꯥꯡꯉꯣ ꯑꯗꯨ ꯋꯥꯔꯤ ꯂꯤꯗ꯭ꯔꯗꯤ ꯑꯇꯣꯞꯄ ꯋꯥꯔꯤ ꯂꯩ ꯑꯗꯨꯝꯅꯤꯅ ꯍꯖꯤꯛꯀꯤꯗꯤ ꯑꯗꯨꯝ ꯉꯥꯡꯉꯣ ꯀꯁꯨ ꯀꯥꯏꯗꯦ
ꯑꯍꯝ ꯅ ꯑꯩꯒꯤꯗꯤ ꯅꯅꯨꯡꯉꯥꯏꯗ ꯁꯨꯝꯕ ꯑꯣꯏꯕꯅꯤꯅ ꯑ ꯑꯗꯨꯅꯦ ꯂꯩꯕꯒꯤ ꯀꯥꯟꯅꯕ ꯍꯥꯏꯕꯁꯦ ꯍꯦꯛ ꯊꯦꯡꯅꯕꯗ꯫ ꯊꯦꯡꯅꯕꯗ ꯉꯥꯡꯕ ꯉꯝꯗꯕ ꯋꯥꯗ ꯁꯤꯗ ꯑꯣꯏꯔꯗꯤ ꯉꯥꯡꯕ ꯉꯝꯃꯦꯅ꯫
ꯎꯝ
ꯌꯨ ꯊꯛꯇꯕꯁꯤꯡꯒꯤ ꯁꯦꯝꯕꯤꯕꯅꯦ ꯐꯣꯟꯁꯦ꯫ ꯈꯪ ꯈꯪꯕ꯭ꯔꯥ꯫
ꯏꯁ ꯌꯨ ꯍꯥꯞꯄ ꯈꯣꯏꯅ ꯐꯣꯟꯗꯨꯁꯨ ꯍꯦꯟꯅ꯫ ꯐꯥꯎ ꯁꯥꯔꯤꯅꯤ ꯀꯩꯅꯣ꯫
ꯑꯗꯨꯅꯦ ꯑꯗꯨ ꯑꯣꯏꯔꯁꯨ꯫ ꯊꯛꯇꯕꯁꯤꯡꯒꯤꯗꯤ ꯁꯤꯗ ꯁꯤꯗ ꯁꯤꯗꯇ ꯂꯩꯔꯦꯅ ꯑꯇꯣꯞꯄꯗꯗꯤ ꯂꯩꯇ꯭ꯔꯦꯅ꯫ ꯍꯧꯖꯤꯛꯀꯤ ꯃꯇꯝꯗꯗꯤ ꯆꯦ ꯊꯥꯕꯁꯨ ꯀꯅꯥ ꯆꯠ ꯅꯔꯔꯣꯏ ꯆꯦ ꯊꯥꯎꯔꯛꯑꯣ ꯍꯥꯏꯔꯣ꯫
ꯏꯁ꯫
ꯆꯦ ꯊꯔꯛ ꯆꯦ ꯅꯣꯏꯒꯤ꯫ ꯅꯣꯏꯒꯤ ꯅꯣꯏꯒꯤ꯫ ꯀꯩꯅꯣꯗꯣ ꯅꯤꯡꯁꯤꯡꯅꯕ ꯊꯥꯔꯛꯑꯣꯔ꯫ ꯆꯦ ꯊꯥꯔꯛꯑꯗꯤ ꯌꯥꯒꯗꯕ ꯃꯥꯜꯂꯦ꯫
ꯏꯁ ꯑꯩꯈꯣꯏꯗꯤ ꯄꯨꯟꯁꯤꯗ ꯑꯁꯦꯡꯕꯗꯤ ꯆꯦ ꯑꯗꯨꯝ ꯂꯦꯇꯔ ꯄꯤꯕ ꯏꯔꯥꯗꯗꯤ ꯍꯤꯡꯕ ꯐꯪꯕꯅꯦꯕ꯫ ꯑꯗꯨ ꯃꯁꯛ ꯊꯤ ꯃꯟꯕꯒꯤ ꯐꯪꯗꯦꯕ ꯑꯃꯐꯥꯎ ꯈꯪꯕ꯭ꯔꯥ꯫
ꯑꯩꯁꯨ ꯇꯧꯔꯝꯃꯤꯗ ꯀꯩꯅꯣ ꯑꯗꯨꯒꯤꯗꯤ꯫ ꯑꯩꯗꯤ ꯅꯨꯄꯤꯗꯤ ꯄꯤꯗꯕ ꯃꯤꯅꯗꯤ ꯄꯤꯔꯛꯄ꯫
ꯑꯣꯃꯥꯏ ꯒꯣꯠ꯫
ꯑꯦ ꯅꯪꯒꯤ ꯃꯁꯛ ꯌꯥꯝ ꯈꯪꯅꯤꯡꯈ꯭ꯔꯦꯀꯣ ꯅꯨꯄꯤꯈꯣꯏꯅ ꯂꯦꯇꯔ ꯄꯤꯔꯛꯄ ꯃꯁꯛꯇꯣ꯫ ꯑꯩꯈꯣꯏꯗꯤ꯫
ꯐꯥꯒꯤ ꯇꯧꯕꯅꯦꯍꯦ꯫ ꯏꯤꯗꯕꯅꯤ ꯏꯤꯗꯕꯅꯤ ꯏꯤꯗꯕ ꯅꯨꯡꯉꯥꯏ ꯍꯥꯏꯅ ꯇꯧꯕ ꯋꯥꯅꯤ꯫ ꯁꯤ ꯁꯤꯒꯤ ꯋꯥꯔꯤꯁꯦ꯫
ꯑꯉꯥꯡ ꯑꯣꯏꯔꯤꯉꯩꯗꯤ ꯑꯗꯨꯒꯨꯝꯕ ꯌꯥꯝ ꯆꯠꯅꯕꯅꯦ ꯑꯉꯥꯡ ꯅꯨꯄꯤ ꯈꯣꯏ ꯑꯩꯈꯣꯏ ꯁꯦꯡꯅ ꯍꯥꯏꯔꯗꯤ꯫ ꯍꯥꯏꯗꯤ ꯀ꯭ꯂꯥꯁ ꯒ꯭ꯔꯦꯖꯨꯑꯦꯁꯟ ꯀꯥꯕ ꯀꯥꯟꯗꯒꯤ ꯂꯩꯁꯥꯕꯤ ꯑꯗꯨꯝ ꯊꯣꯛꯄꯗꯣ ꯑꯦ ꯑꯗꯨꯝ ꯂꯩꯁꯥꯕꯤ
ꯁꯛꯄꯨ ꯕ ꯑꯣꯏ ꯖꯒꯂꯣ
ꯁꯕꯤ ꯋꯥꯈꯟꯗ ꯂꯥꯛꯄꯅꯦꯕ ꯏꯂꯕꯦꯟ ꯇ꯭ꯋꯦꯜ ꯍꯥꯎꯁꯨꯣ ꯎꯁ ꯃꯁꯝꯗꯣ ꯏꯇꯦꯜ ꯇꯦꯂꯒ ꯏꯃꯨ ꯃꯨꯔꯒ
ꯐꯣꯇꯣ ꯌꯦꯉꯦ ꯌꯥꯝ ꯅꯣꯛ ꯁ꯭ꯀꯨꯜꯒꯤ ꯑꯩꯒꯤ ꯀ꯭ꯂꯥꯁꯃꯦꯠ ꯈꯣꯏꯗ ꯇꯃꯦꯡꯂꯣꯡꯗ ꯍꯧꯖꯤꯛꯀꯥꯟ ꯊꯦꯡꯅꯔꯗꯤ ꯑ ꯅꯪꯃꯛ ꯆꯦꯟꯖ ꯇꯧꯕ ꯂꯩꯇꯦ ꯑꯗꯨꯝ ꯍꯥꯏꯕꯅꯦ ꯃꯣꯏꯅ ꯎꯁꯤꯠꯇꯕ ꯑꯩꯉꯣꯟꯗ꯫ ꯑꯩꯅ ꯊꯥꯏꯅꯗꯤ ꯌꯥꯝ ꯏꯪꯉ ꯑꯩꯒꯤ ꯃꯁꯛ ꯇꯨ ꯌꯦꯡꯕ ꯌꯥꯗ꯭ꯔꯦ ꯅꯣꯏꯁꯦ ꯍꯥꯏꯕꯅꯦꯕ ꯑꯩꯗꯤ ꯊꯥꯏꯅꯨꯁꯤ ꯌꯥꯝ ꯐꯖꯩ ꯍꯥꯏꯅ ꯈꯜꯂ ꯂꯩꯔꯒ ꯀꯔꯤꯔꯥ ꯍꯥꯏꯔꯒ ꯐꯥꯒꯤꯒ ꯇꯧꯔ꯫
ꯈꯪꯗꯦ ꯃꯁꯛꯁꯨ ꯀꯌꯥꯃꯨꯛꯁꯨ ꯊꯤꯕꯨꯔ ꯈꯪꯗꯦ꯫ ꯑꯩ ꯑꯩ ꯑꯉꯥꯡ ꯑꯣꯏꯔꯤꯉ ꯑꯉꯥꯡ ꯑꯣꯏꯔꯤꯉꯩ ꯂꯥꯏꯔꯤꯛ ꯇꯝꯔꯤꯉꯩ ꯗꯤ ꯃꯁꯛ ꯌꯥꯝ ꯐꯖꯕꯅꯦ꯫ ꯎꯝ ꯑꯉꯥꯡ ꯃꯁꯛ ꯅꯨꯡꯁꯤꯕ ꯈꯣꯏꯗꯣ ꯇꯧꯕꯒꯤ ꯃꯤꯅ ꯌꯥꯝ ꯅꯨꯡꯁꯤꯅꯩ ꯍꯥꯏꯌꯦ ꯏꯃꯥꯈꯣꯏꯅ ꯍꯥꯏ
ꯐꯇꯣ ꯊꯥꯔꯛꯑꯣꯅꯦ ꯑꯗꯨꯗꯤ ꯑꯩꯁꯨ ꯅꯨꯡꯁꯤꯕꯤꯒꯦ
ꯑꯗꯨꯒꯨꯝꯕ ꯂꯩꯕꯅꯦꯕ ꯑꯗꯣ ꯍꯧꯖꯤꯛꯀꯥꯟꯗꯤ ꯎꯄꯥꯏ ꯂꯩꯇ꯭ꯔꯦ
ꯅꯠꯇꯗ ꯍꯧꯖꯤꯛꯀꯤꯁꯦ ꯅꯨꯡꯁꯤꯕ ꯌꯥꯗ꯭ꯔꯗꯤ ꯑꯉꯥꯡꯒꯤꯗꯣ ꯑꯣꯏꯅ ꯝ ꯁꯤꯛꯀꯦ ꯇꯧꯕꯅꯤꯗ
ꯍꯦ ꯈꯪꯗ꯭ꯔꯦ
ꯐꯣꯟ ꯂꯥꯛꯄ꯭ꯔꯣ ꯅꯪꯒꯤ
ꯏꯃꯥꯅꯦ ꯆꯥꯛ ꯆꯥꯅꯤꯡꯉꯥꯏ ꯂꯥꯛꯈ꯭ꯔꯣ ꯀꯧꯕ ꯃꯥꯜꯂꯦ
ꯑꯥ
ꯑꯁꯤ ꯂꯣꯏꯔꯗꯤ ꯆꯥꯛ ꯆꯥꯊꯣꯛꯈꯤꯒꯦ
ꯍꯣꯏ ꯍꯣꯏ ꯑꯩꯁꯨ ꯀꯔꯤ ꯀꯔꯤꯅꯣ ꯇꯧꯔꯒ ꯕꯣꯜ ꯍꯧꯔꯝꯗꯥꯏꯗ ꯈꯔ ꯇꯧꯁꯦ
ꯅꯠꯇ꯭ꯔꯒ ꯕꯣꯜ ꯑꯣꯏꯒꯗ꯭ꯔꯥ
ꯕꯣꯜ ꯀꯔꯝ ꯀꯥꯟꯗ ꯍꯧꯒꯗꯕ
ꯅꯥꯏꯟ ꯊꯥꯔꯇꯤ
ꯑꯦ ꯕꯣꯜ ꯍꯧꯗ꯭ꯔꯤꯉꯩꯗ ꯍꯧꯅ ꯑꯩ ꯅꯥꯏꯟ ꯊꯥꯔꯇꯤꯗꯤ ꯇꯨꯝꯈ꯭ꯔꯅꯤ
ꯑ ꯍꯣꯏ ꯍꯣꯏ
ꯃ ꯀꯦ ꯐꯣꯏꯗꯤꯦ ꯀꯣꯏ ꯀ ꯑꯩ ꯍꯔꯦꯟꯦꯟ ꯀ ꯆ ꯆꯥꯇꯣꯛꯑꯒ ꯋꯔꯁꯤꯞ ꯂꯣꯏꯔꯒ ꯃꯥꯅꯦ ꯁꯤꯗ ꯋꯥ ꯁꯤꯃ
ꯀꯩ ꯂꯥꯛꯑꯒꯅꯤ ꯑꯩꯈꯣꯏ ꯅꯣꯛꯃꯟꯕꯒꯤ ꯑꯩꯈꯣꯏ ꯃꯤꯒꯤ ꯀꯔꯤꯅꯣ ꯑꯃꯗꯣ ꯅꯦꯝ ꯅꯦꯝꯕ ꯃꯥꯂꯦ
ꯅꯠꯇꯦ ꯑꯩꯒꯤ ꯅꯛꯄꯁꯦ ꯐꯖꯅ ꯂꯧꯍꯧꯁꯨꯅꯨ ꯍꯥꯏꯅꯦ ꯅꯄꯔꯤꯗ
ꯅꯪꯒꯤ ꯅꯣꯛꯄꯁꯤꯅ ꯑꯩꯒꯤ ꯄꯩꯁꯥ ꯇꯥꯟꯅꯍꯕꯗꯤ ꯌꯥꯝ ꯐꯗꯤ ꯐꯕꯅꯦꯀꯣ
ꯎꯝ ꯇꯥꯜꯂꯤꯅꯤ ꯀꯩꯅꯣ
ꯇꯥꯟꯈꯥꯏꯔꯗꯤ ꯂꯣꯏꯔꯦꯗꯅ ꯀꯩꯅꯣ ꯕꯣꯜꯁꯦ ꯅꯊꯟ ꯌꯦꯡꯕ꯭ꯔꯥ ꯐꯣꯟꯗ ꯑꯗꯨꯒ ꯃꯤꯒ ꯌꯦꯡꯅꯕ꯭ꯔꯥ ꯅꯪꯗꯤ
ꯐꯣꯟꯗ ꯑꯗꯨꯝ ꯌꯦꯡꯉꯤꯗ ꯃꯔꯛ ꯃꯔꯛꯇꯗꯤ ꯏꯃꯥꯟꯅꯕ ꯃꯈꯣꯏꯒꯁꯨ ꯑꯗꯨꯝ ꯌꯦꯡꯕꯗꯁꯨ ꯂꯩ
ꯑꯥ ꯐꯖꯕ